ꯃꯥꯅꯤꯅꯦꯍ
ꯈꯣꯟꯁꯤꯕꯨ ꯈꯪꯉꯤꯔꯣ ꯐꯣꯟ ꯇꯧꯔꯛꯏꯁꯤꯕꯨ ꯑꯩꯕꯨ꯫
ꯑ ꯀꯅꯥ ꯑꯣꯏꯗꯣꯏꯅꯣ ꯑꯩ ꯂꯥꯛꯁꯤꯟꯕ ꯉꯝꯗ꯭ꯔꯦ꯫
ꯀꯅꯥ ꯑꯣꯏꯗꯣꯏꯅꯣ ꯂꯥꯛꯁꯤꯟꯕ ꯉꯝꯗ꯭ꯔꯦ ꯍꯥꯏꯗꯣ ꯅꯤꯡꯁꯤꯡꯉꯨꯅꯦ ꯅꯤꯡꯁꯤꯡꯉꯨꯅꯦ꯫
ꯏꯇꯥꯎ ꯁꯛꯊꯤꯕꯗꯨꯔꯣ꯫
ꯏꯁ ꯏꯇꯥꯎ ꯁꯛꯊꯤꯕꯗꯨꯔꯣ ꯑꯃꯨꯛ ꯇꯧꯖꯤꯜꯂꯦ ꯁ꯭ꯀꯨꯟꯗ ꯁꯛ ꯐꯖꯕꯗ ꯃꯃꯤꯡ ꯆꯠꯈꯔ꯭ꯤꯕ ꯑꯩꯕꯨ ꯁꯛ ꯊꯤꯕꯅ ꯇꯧꯕꯤꯔꯛꯏꯖꯤꯕꯨ꯫
ꯁꯀꯨꯜꯗ ꯐꯖꯕꯗ꯫ ꯐꯖꯕꯗ ꯃꯤꯡ ꯆꯠꯂꯦꯅ ꯌꯥꯝ ꯇꯣꯏꯅ ꯍꯥꯏꯒꯤꯕ ꯏꯃꯥꯟꯅꯕꯗꯨ ꯑꯣꯏꯗꯣꯏꯔꯥ ꯑꯣ ꯑꯣ ꯑꯣ ꯃꯥꯂꯦ ꯃꯥꯂꯦ ꯃꯤ ꯃꯌꯥꯝ ꯃꯤ ꯃꯌꯥꯝꯅꯗꯤ ꯊꯤ ꯊꯤ ꯍꯥꯏꯕ ꯃꯇꯣꯝꯇ ꯐꯖꯩ ꯍꯥꯏꯕꯗꯣ
ꯃꯇꯣꯝꯇ ꯐꯖꯩ ꯍꯥꯏꯕ ꯑꯣꯏꯔꯝꯃꯣꯏꯗ ꯃꯤꯅ ꯊꯥꯒꯠꯄ ꯑꯣꯏꯔꯝꯅꯤꯗ ꯏꯇꯥꯎꯁꯨ
ꯑꯥꯏꯁ ꯏꯇꯥꯎ ꯏꯇꯥꯎꯕꯨ ꯃꯤꯡꯁꯦꯟ ꯂꯩꯇꯕ꯭ꯔꯣ
ꯃꯤꯡꯁꯦꯜ ꯑꯄꯥꯛꯄ ꯑꯝꯅꯤ ꯊꯦꯠꯂꯤꯁꯤ ꯌꯨꯝꯗꯥ ꯅꯨꯡꯇꯤ ꯌꯦꯡꯃꯟꯗꯅꯥꯕ ꯌꯦꯡꯅꯤꯡꯗ꯭ꯔꯕꯅꯤ
ꯍꯥꯏꯗꯤ ꯐꯖꯕ ꯁꯛꯁꯦ ꯁꯨꯝ ꯌꯦꯡꯖꯤꯜꯂꯛꯇꯅ ꯏꯁꯥꯅꯗꯤ ꯌꯦꯡꯅꯤꯡꯇꯔꯦ ꯍꯥꯏꯇꯥꯔꯦ
ꯑꯣ ꯏꯇꯥꯎꯒꯤ ꯁꯛꯊꯤꯕꯗꯨ ꯎꯕꯗ ꯈꯪꯕꯗꯤ ꯅꯠꯇꯦꯒꯣ
ꯑꯦ ꯅꯠꯇꯦ ꯅꯠꯇꯦ
ꯀꯩꯗꯧꯔꯤꯅꯣ ꯏꯇꯥꯎꯕꯣ
ꯁꯨꯝ ꯂꯩꯔꯝꯕꯅꯤ ꯇꯧꯐꯝ ꯈꯪꯗꯦꯅ ꯅꯝꯕꯔ ꯁꯨꯝ ꯁꯥꯟꯅꯩꯒꯤ ꯀꯣꯂꯦꯖꯀꯤ ꯀꯩꯒꯤ ꯏꯃꯥꯟꯅꯕꯈꯩ ꯐꯣꯟ ꯇꯧꯔꯝꯕꯅꯤ ꯀꯩꯅꯣꯍꯣꯏꯗꯁꯨ ꯇꯧꯔꯨꯔꯦ ꯑꯗꯨꯗ ꯏꯇꯥꯎꯗꯥ ꯑꯃꯨꯛ ꯇꯧꯔꯛꯏꯝꯅꯦ
ꯑꯣ ꯑꯣ ꯏꯁ ꯌꯥꯝ
ꯏꯇꯥꯎꯕꯨ ꯎꯝ ꯏꯇꯥꯎꯕꯨ ꯀꯩꯀꯩ ꯍꯣꯠꯅꯔꯤꯒꯦ
ꯑ ꯍꯧꯖꯤꯛꯀꯥꯟꯁꯤ ꯀꯩꯁꯨ ꯊꯣꯏꯗꯣꯛꯄ ꯊꯕꯛ ꯇꯧꯗꯦꯗ ꯍꯧꯖꯤꯛꯀꯥꯟꯁꯤ ꯌꯥꯊꯤꯒꯨꯝꯕ ꯁꯨꯝ ꯈ ꯒ ꯀꯣꯠꯄꯤ ꯁꯥꯟꯅꯔꯤꯌꯦ ꯆꯩꯇꯦꯛꯀꯨꯝꯕ ꯊꯤꯟꯖꯤꯟꯗꯅ
ꯑꯁ ꯏꯇꯥꯎꯒꯤꯁꯤ ꯀꯩ ꯊꯕꯛ ꯏꯪꯈꯥꯡꯒꯥ ꯇꯧꯗ꯭ꯔꯕꯣ ꯈꯣꯠꯇ꯭ꯔꯕꯣ ꯌꯨꯝꯗ ꯑꯗꯨꯝ ꯂꯩꯔꯕꯣ
ꯊꯕꯛ ꯑꯆꯧꯕꯅꯦ ꯑꯩꯅ ꯇꯧꯔꯤꯁꯦ ꯌꯥꯊꯤꯗ ꯌꯥꯔꯛ ꯇ ꯑꯃꯣꯠꯄ ꯆꯪꯕ ꯍꯥꯏꯁꯦ ꯌꯥꯝ ꯐꯠꯇꯦꯕꯀꯣ ꯑꯗꯨꯅ ꯆꯩꯇꯦꯛ ꯀꯨꯝꯕ ꯕ꯭ꯔꯁ ꯀꯨꯝꯕꯁꯤꯅ ꯇꯛ ꯇꯛꯇꯅ ꯁꯦꯡꯗꯅ ꯈꯣ ꯑꯗꯨꯅ ꯌꯥꯝ ꯀꯟ ꯊꯝꯃꯤꯌꯦ ꯍꯧꯖꯤꯛꯁꯨ ꯀꯣꯠꯂꯤꯌꯦ ꯏꯇꯥꯎ
ꯃꯤꯒꯤꯗꯤ ꯀꯣꯠꯄꯤꯗ꯭ꯔꯣ ꯏꯇꯥꯎꯁꯤ ꯏꯁꯥꯒꯤꯗꯥ ꯀꯣꯠꯂꯤꯔꯣ
ꯑꯣ ꯌꯥꯏꯑꯦ ꯃꯤꯒꯤꯁꯨ ꯀꯣꯠꯄ ꯌꯥꯏ ꯑꯗꯨ ꯃꯥꯒꯤꯗꯤ ꯃꯤ ꯀꯣ ꯀꯦ ꯍꯥꯏꯇꯥꯔꯒꯗꯤ ꯍꯥꯟꯅ ꯀꯩꯅꯣ ꯇꯧꯕ ꯑꯃ ꯆꯪꯉꯦ ꯑꯩ ꯄꯥꯎ ꯐꯥꯎꯔꯛꯄ ꯑꯃ ꯆꯪꯉꯤꯀꯣ
ꯑꯗꯨꯗꯤ ꯏꯇꯥꯎ ꯑꯩꯁꯨ ꯄꯥꯎ ꯐꯥꯎꯔꯛꯑꯒ ꯅꯣꯡꯃ ꯂꯥꯛꯑꯒꯦꯅꯦ
ꯌꯥꯏꯅꯦ ꯑꯩꯁ ꯏꯇꯥꯎ ꯌꯥꯊꯤꯗꯤ ꯐꯖꯅ ꯊꯥꯡꯕꯅꯤꯍꯦ ꯁꯛ ꯐꯖꯩ ꯐꯖꯩ ꯇꯧꯔꯤꯀꯥꯟꯗ ꯌꯥ ꯁꯦꯡꯕ ꯀꯥꯎꯕ꯭ꯔꯥ ꯀꯩꯅꯣ
ꯑꯁ ꯏꯇꯥꯎꯖꯨ ꯑꯗꯨꯗꯤ ꯍꯦꯟꯃꯟꯗ꯭ꯔꯣ
ꯍꯦ ꯍꯦ ꯏꯇꯥꯎ ꯐꯖꯕꯁꯤ ꯄꯥꯝꯕ꯭ꯔꯅꯦ
ꯐꯖꯕꯁꯤꯕꯨ ꯄꯥꯝꯗꯕ ꯀꯅꯥ ꯂꯩꯒꯦꯅꯦ ꯑꯁ ꯏꯇꯥꯎꯒꯤ ꯀꯣꯏꯁꯟꯁꯤ ꯌꯥꯗꯦꯗ
ꯏꯇꯥꯎ ꯁꯛ ꯊꯤꯔꯒ ꯐꯖꯕ ꯁꯥꯕꯁꯤꯕꯨ ꯅꯨꯡꯉꯥꯏꯕ꯭ꯔꯣ
ꯀꯔꯤ
ꯀꯔꯤ ꯀꯥ ꯁꯛ ꯊꯤꯔꯒ ꯐꯖꯕ ꯁꯥꯕꯁꯤ ꯅꯨꯡꯉꯥꯏꯕ꯭ꯔꯥ ꯁꯤꯅꯤ
ꯏꯁꯥꯅꯕꯨꯗꯤ ꯊꯤꯌꯦꯅꯥ ꯂꯩꯖꯕ ꯃꯤꯅ ꯑꯁ ꯅꯪꯗꯤ ꯁꯛ ꯐꯖꯩ ꯁꯛ ꯐꯖꯩ ꯄꯪꯊꯥꯗ ꯊꯥꯒꯠ ꯄꯁꯤꯗ ꯑꯁ ꯍꯧꯖꯤꯛꯀꯥꯟꯁꯤ ꯁꯣꯔꯣꯛꯀꯥꯟꯁꯤ ꯊꯣꯛꯄ ꯉꯝꯗ꯭ꯔꯦꯗ ꯋꯥꯛꯀꯤꯡꯒꯥꯟ ꯆꯠꯄꯁꯤ ꯂꯩꯁꯥꯕꯤ ꯃꯆꯥꯁꯤ ꯑꯁ ꯒ꯭ꯌꯥꯟ ꯒꯥ ꯑꯝ ꯇꯥꯗꯦ
ꯏꯇꯥꯎꯁꯤ ꯐꯖꯩꯌꯦꯗꯤ ꯍꯥꯏꯌꯦꯕꯣ ꯑꯗꯨ ꯅꯨꯄꯤꯗꯤ ꯑꯝꯇ ꯀꯣꯏꯗ ꯃꯥꯜꯂꯦꯗ
ꯅꯨꯄꯤ ꯀꯣꯏꯗꯧꯗꯨ ꯑꯃꯅ ꯑꯃꯨꯛ ꯉꯥꯎꯁꯤꯜꯂꯛ ꯑꯃꯅ ꯑꯃꯨꯛ ꯉꯥꯎꯁꯤꯜꯂꯛ ꯑꯐꯕꯃ ꯀꯣꯏꯁꯦ ꯍꯥꯏꯕꯗ ꯑꯝ ꯌꯥꯗ꯭ꯔꯦꯅꯦ
ꯑꯁ ꯏꯇꯥꯎꯒꯤ ꯗꯁꯥꯁꯤꯗꯤ ꯅꯨꯄꯤ ꯐꯪꯗꯕꯒꯤ ꯗꯁꯥꯅꯤꯅꯦ ꯅꯨꯄꯤ ꯐꯪꯉꯔꯣꯏ ꯏꯇꯥꯎ ꯅꯪ
ꯀꯣꯏꯒꯦ ꯍꯥꯏꯅꯤ ꯐꯖꯔ ꯐꯖꯃꯟꯕꯒꯤ ꯑꯁ ꯐꯖꯕ ꯁꯥꯕꯕꯨꯗꯤ ꯅꯠꯇꯦꯅꯤ ꯃꯤꯅ ꯐꯖꯩꯗ ꯊꯥꯒꯠꯂꯛꯄꯁꯤꯕꯨ ꯑꯩꯅ ꯍꯥꯏꯖꯟꯕꯩ ꯃꯑꯣꯡꯗ ꯏꯇꯥꯎꯁꯤꯕꯨ
ꯑꯁ ꯑꯣꯟꯊꯣꯛꯄꯅꯤꯗꯀꯣ ꯍꯦ ꯄꯨꯟꯁꯤ
ꯈꯪꯗꯦ ꯄꯨꯟꯁꯤꯒꯤꯇ ꯇꯧꯔꯕ꯭ꯔꯥ
ꯏꯇꯥꯎꯕꯨ ꯀꯔꯤꯅꯣꯅꯦ ꯏꯇꯥꯎ ꯍꯣꯡꯉꯝꯃꯤꯕ ꯃꯌꯥꯝꯁꯤꯕꯨ ꯈꯤꯇꯪ ꯚꯥꯞ ꯇꯥꯔꯣ ꯀꯩꯗꯧꯔꯒꯦ
ꯕꯥꯞ ꯇꯔꯕꯅꯦ ꯐꯖꯕꯁꯤ ꯃꯄꯥꯟ ꯊꯣꯛꯂꯛꯑꯦ ꯑꯗꯣ ꯌꯥꯗꯦꯅꯦ ꯂꯣꯠꯂꯒ ꯂꯩ
ꯑꯁ ꯏꯇꯥꯎꯒꯤ ꯐꯖꯕꯁꯦ ꯏꯇꯥꯎ ꯁꯨꯃꯥꯏ ꯇꯧꯁꯤ ꯏꯇꯥꯎꯁꯤꯁꯦ ꯑꯝꯇ ꯏꯔꯨꯖꯊꯣꯛꯑꯣꯀꯣ ꯕꯥꯠ ꯇꯞ ꯑꯃ ꯂꯩꯔꯣ ꯏꯁꯤꯡ ꯑꯃ ꯍꯥꯞꯆꯤꯜꯂꯣ ꯐꯖꯅ ꯇꯤꯡꯉꯣ ꯑꯗꯨꯒꯅꯦ ꯏꯁꯇꯤꯜ ꯂꯨꯟꯗꯨ ꯄꯥꯏꯔꯒ ꯇꯛꯊꯠꯂꯣ ꯑꯗꯨꯀꯥꯟꯗꯅꯦ ꯏꯇꯥꯎꯒꯤ ꯑꯁꯦꯡꯕ ꯁꯛꯇꯣ ꯊꯣꯛꯂꯛꯀꯅꯤ
ꯑꯩ ꯁꯛꯁꯤ ꯐꯖꯗꯤ ꯐꯖꯕꯅꯤꯍꯦꯛ ꯏꯇꯥꯎꯁꯨ ꯑꯗꯨꯍꯥꯏꯅ ꯍꯥꯏꯕꯗꯨꯗꯤ
ꯀꯨ ꯆꯨꯝꯃꯤ ꯆꯨꯝꯃꯤ ꯏꯇꯥꯎ ꯏꯇꯥꯎ ꯈꯛꯇꯅꯤ ꯐꯖꯕ ꯁꯤꯇꯥꯎꯒꯤ ꯑꯥ ꯐꯦꯁꯕꯨꯛꯇꯒ ꯊꯥꯒꯠꯂꯛꯄꯗꯗꯤ ꯋꯥꯎ ꯅꯩꯕꯤꯅꯤꯍꯦ ꯂꯥꯏ ꯀ ꯌꯥꯝ ꯌꯥꯝꯃꯤ ꯀꯣ ꯏꯗꯥꯎꯗꯤ
ꯈꯔ ꯇꯧꯔꯛꯀꯅꯤ ꯏꯇꯥꯎ ꯀꯥꯎꯒꯔꯕꯣ ꯁ꯭ꯀꯨꯜꯗ ꯉꯔꯥꯡ ꯁꯦꯅꯤꯌꯥꯔ ꯃꯌꯥꯝꯅ ꯀꯣꯏꯇꯥꯟ ꯇꯥꯟꯅꯕꯗꯣ ꯖꯨꯅꯤꯌꯥꯔꯗꯨ ꯐꯖꯕꯅꯤ ꯍꯥꯏꯁ ꯏꯇꯥꯎꯁꯤ ꯀꯩꯝ ꯈꯉꯝꯗꯔꯥ ꯃꯥꯜꯂꯦ
ꯁꯦꯅꯤꯌꯔ ꯌꯥꯆꯧꯕꯤ ꯑꯃ ꯂꯩꯕꯗꯣ
ꯌꯥꯆꯧꯕꯤ ꯑꯣꯏꯔꯁꯨ ꯅꯨꯄꯤꯅꯦ ꯏꯇꯥꯎ ꯀꯔꯤꯅꯣ ꯏꯇꯥꯎ ꯑꯣꯏꯁꯤꯗꯤ ꯌꯥꯗꯦꯗꯥ
ꯑꯁ ꯃꯌꯥ ꯆꯧꯕꯗꯣ ꯐꯖꯕꯅꯤꯍꯦ
ꯑꯗꯨꯔꯅꯤ ꯃꯣꯏꯅ ꯉꯥꯎꯅꯗꯅ ꯑꯁ ꯁ꯭ꯀꯨꯜꯗꯒ ꯑꯩꯅ ꯍꯥꯞ ꯀꯥꯡ ꯊꯥꯀꯥꯟꯗ ꯃꯄꯥꯟ ꯊꯣꯛꯇꯗꯤ ꯂꯩꯍꯧꯕꯗꯨ ꯀꯥꯎꯈ꯭ꯔꯕꯣꯅꯦ ꯏꯇꯥꯎ ꯍꯣꯏꯕꯨ
ꯑꯁ ꯏꯄꯩ ꯌꯥꯝ ꯅꯤꯡꯁꯤꯡꯉꯑꯦꯍꯦ ꯍꯧꯖꯤꯛꯇꯤ ꯑꯁ ꯏꯇꯥꯎꯗ ꯏꯇꯥꯎꯅ ꯍꯥꯏꯔꯨꯔꯒ ꯌꯥꯔꯛꯈꯤꯗꯕ ꯅꯨꯄꯤ ꯑꯃꯁꯨ ꯂꯩꯗꯥꯏꯅꯦ
ꯑꯦ ꯃꯗꯨꯗꯤ ꯑꯩꯅ ꯐꯖꯅ ꯍꯥꯏꯒꯤꯗꯕꯩꯅꯦꯍꯦ ꯃꯤ ꯃꯁꯥꯅꯗꯤ ꯌꯥꯖꯒꯦ ꯌꯥꯖꯒꯦ ꯇꯧꯖꯔꯕꯣ ꯅꯥꯀꯟꯗ ꯅꯨꯄꯥ ꯑꯃꯅ ꯐꯩꯖꯤꯜꯂꯛꯄꯒꯤ ꯌꯥꯈꯤꯗꯕꯅꯤ
ꯑꯣ ꯏꯇꯥꯎ ꯀꯃꯥꯏꯅ ꯍꯥꯏꯔꯨꯏꯅꯣꯕ ꯑꯗꯨꯏꯗꯨꯕꯨ
ꯁꯨꯝ ꯀꯩ ꯍꯥꯏꯅꯤ ꯃꯥꯗꯨꯁꯨ ꯁꯨꯝ ꯐꯖꯕ ꯑꯗꯨꯗ ꯃꯥꯅꯗꯤ ꯀ꯭ꯂꯥꯁꯇꯁꯨ ꯈꯔ ꯃꯣꯂꯤ ꯃꯣꯂꯤ ꯇꯧꯋꯤꯗꯅ ꯌꯥꯝ ꯇꯨꯃꯤꯟꯅ ꯂꯩꯗꯅ ꯑꯗꯨꯗ ꯒ꯭ꯌꯥꯟ ꯇꯥꯔꯗꯧ ꯃꯥꯟꯕ ꯑꯗꯨꯒꯗꯤ ꯅꯨꯄꯥ ꯑꯃꯒ ꯃꯈꯥꯏꯗꯨ ꯇꯧ ꯂꯩꯔꯝꯃꯤꯅꯦ ꯑꯗꯨꯗ ꯑꯅꯤ ꯐꯪꯖꯤꯜꯂꯛꯄꯗꯨꯗ ꯌꯥꯔꯛꯈꯤꯗꯕꯅꯤ
ꯑꯣ ꯑꯣ ꯃꯤ ꯑꯅꯤ ꯐꯪꯖꯤꯟꯅꯕꯅꯦꯕ
ꯍꯣꯏ ꯑꯩꯅ ꯍꯥꯏꯔꯤꯉꯩꯗꯨꯗ ꯑꯃ ꯑꯃꯨꯛ ꯍꯥꯏꯖꯤꯜꯂꯝꯃꯦ ꯑꯗꯨꯗꯗꯤ ꯃꯥꯁꯨ ꯄꯣꯡꯊꯣꯛꯀꯨꯝ ꯂꯥꯛꯀꯨꯝ ꯇꯧꯗꯅ ꯌꯥꯈꯤꯗꯕ
ꯑꯁ ꯑꯗꯨꯗꯤ ꯌꯥꯝ ꯅꯨꯡꯁꯤꯕ ꯋꯥꯔꯤꯅꯤꯅꯦ ꯑꯗ ꯍꯧꯖꯤꯛꯁꯤꯕꯨ ꯏꯇꯥꯎꯕꯨ ꯏꯇꯥꯎꯕꯨ ꯍꯧꯖꯤꯛꯀꯥꯟꯁꯦ ꯀꯅꯥ ꯈꯪꯅꯔꯤꯒꯦ
ꯍꯧꯖꯤꯛꯀꯥꯟꯁꯤꯗꯤ ꯀꯣꯏꯗ꯭ꯔꯦꯌꯦ
ꯅꯨꯄꯤ ꯀꯣꯏꯗꯕꯁꯤꯕꯨ ꯅꯨꯡꯉꯥꯏꯕ꯭ꯔꯣ ꯄꯥꯈꯪꯒꯤ ꯄꯨꯟꯁꯤꯁꯦ
ꯇꯥꯎ ꯁꯤꯖꯨ ꯃꯍꯥꯎ ꯑꯃꯅꯤ
ꯀꯣꯜ ꯇꯧꯔꯛꯇ꯭ꯔꯝꯅꯤꯅ ꯑ ꯇꯦꯟꯁꯟꯁꯨ ꯀꯥꯗ꯭ꯔꯦꯕ ꯅꯠꯇ꯭ꯔꯥ
ꯀꯥꯗ꯭ꯔꯦ ꯑꯗꯨꯕꯨ ꯀꯣꯏꯗꯦ ꯍꯥꯏꯕꯩ ꯋꯥꯅꯤ ꯃꯄꯥꯟ ꯊꯣꯛꯄꯗꯗꯤ ꯑꯃꯅ ꯑꯃꯨꯛ ꯂꯛꯅꯔꯛ ꯑꯃꯅ ꯑꯃꯨꯛ ꯂꯛꯅꯔꯛ ꯑꯁ ꯒ꯭ꯌꯥꯟ ꯇꯥꯗꯦꯗ
ꯑꯁ ꯑꯋꯥꯕ ꯑꯃꯅꯤꯅꯦ ꯑꯗꯨꯗꯤꯀꯣ
ꯃꯥꯅꯦ ꯑꯋꯥꯕ ꯑꯃ ꯑꯣꯏ
ꯑꯋꯥꯕꯁꯤ ꯃꯈꯜ ꯌꯥꯝꯃꯦꯕꯀꯣ
ꯌꯥꯅꯤ ꯌꯨꯝꯗꯩ ꯃꯄꯥꯟ ꯄꯥꯛ ꯊꯣꯛꯇ꯭ꯔꯦ ꯑꯩꯈꯣꯏꯗꯤ ꯍꯧꯖꯤꯛꯀꯥꯟꯁꯦ
ꯑꯁ ꯒ꯭ꯌꯥꯟ ꯌꯥꯝ ꯇꯥꯕ ꯃꯥꯟꯕꯗꯣ
ꯒ꯭ꯌꯥꯟ ꯇꯥꯔꯦ
ꯑꯗꯨ ꯌꯨꯝꯗꯩ ꯃꯄꯥꯟ ꯊꯣꯛꯇꯕꯁꯤ ꯉꯥꯎꯋꯤ ꯍꯥꯏꯅꯕꯅꯤꯀꯣ
ꯏꯁ ꯉꯥꯎꯔꯣꯢ ꯉꯥꯎꯔꯣꯢ
ꯀꯣꯛ ꯂꯩꯈꯠꯂ ꯆꯠꯈꯤꯅꯤ ꯀꯣ
ꯆꯠꯂꯣꯏꯌꯦ ꯅꯣꯡ ꯐꯥꯗꯣꯛꯄꯨꯗꯤ ꯏꯇꯥꯎꯍꯣꯏꯔꯣꯝꯗ ꯁꯨꯝ ꯀꯣꯏꯊꯣꯛꯂꯛꯀꯦ ꯀꯣꯏꯊꯣꯛꯎꯁꯤ
ꯃꯗꯨꯗ ꯈꯪꯕꯤꯌꯣꯡ ꯂꯝꯕꯤꯗ ꯂꯩꯁꯥꯕꯤ ꯃꯆꯥ ꯂꯛꯅꯕ ꯃꯌꯥꯝꯗꯣ
ꯕꯣꯔꯥ ꯆꯥ ꯄꯤꯖꯒꯦ ꯀꯣꯏꯊꯣꯔꯛꯑꯣ
ꯍꯣꯏ ꯍꯣꯏꯌꯦ ꯏꯇꯥꯎꯍꯣꯏꯔꯣꯝꯒꯤ ꯑꯃ ꯏꯅꯦ ꯍꯣꯏꯗꯨ ꯕꯣꯔꯥ ꯀꯩꯆꯤ ꯌꯣꯜꯂꯤꯝꯇ꯭ꯔꯣ ꯍꯥꯎꯕꯅꯤꯅꯦ ꯃꯗꯣ
ꯑꯁ ꯃꯥꯒꯤ ꯁꯤꯡꯖꯨꯗꯨꯗꯤ ꯎꯐ ꯈꯨꯍꯥꯎ ꯑꯃꯅꯤ
ꯍꯣ ꯑꯗꯨ ꯆꯥꯔꯨꯁꯤꯅꯦ ꯅꯣꯡꯃ ꯑꯁ ꯃꯇꯝꯗꯨ ꯌꯥꯝ ꯍꯥꯎꯕꯅꯤꯅꯦ ꯄꯥꯛꯅꯝꯁꯨ ꯌꯥꯎꯗꯥꯏꯅꯦ ꯃꯥꯏꯗꯣ
ꯃꯍꯥꯎ ꯀꯥꯎꯔꯕ꯭ꯔꯥ ꯍꯥꯏꯕꯅꯤꯅꯦ ꯢꯇꯥꯎ
ꯃꯍꯥꯎ ꯀꯩꯗꯧ ꯀꯥꯎꯗꯣꯏꯅꯣ ꯑꯗꯨꯛ ꯍꯥꯎ ꯃꯍꯥꯎꯗꯨꯕꯨ
ꯑꯗꯨ ꯀꯥꯎꯊꯣꯔꯛꯑꯗꯤ ꯅꯪ ꯌꯥꯗ꯭ꯔꯦꯕ
ꯀꯥꯎꯗꯦ ꯀꯥꯎꯗꯦ ꯍꯟꯗꯛ ꯂꯥꯛꯏꯕ ꯁꯟꯗꯦꯁꯤꯗ ꯂꯥꯛꯀꯦ ꯁꯤꯗ ꯆꯥꯥꯔꯨꯔꯁꯦ
ꯑꯦ ꯁꯟꯗꯦ ꯅꯠꯇ꯭ꯔꯁꯨ ꯍꯌꯦꯡꯃꯛ ꯂꯥꯛꯎꯅꯦ
ꯌꯥꯏꯅꯦ ꯏꯇꯥꯎꯅꯕꯨ ꯌꯥꯔꯗꯤ ꯏꯇꯥꯎ ꯊꯕꯛ ꯁꯪꯉꯝꯃꯣꯏꯗ꯭ꯔꯅ ꯍꯥꯏꯕꯩ ꯋꯥꯅꯤ
ꯢꯁ ꯑꯩꯈꯣꯏꯒꯤꯗꯤ ꯀꯩꯅꯣꯅꯦ ꯏꯇꯥꯎꯕꯨ ꯂꯥꯛꯑꯗꯤ ꯂꯣꯏꯅ ꯁꯪꯍꯜꯂꯗꯕꯅꯤ
ꯑꯣ ꯑꯗꯨꯗꯤ ꯐꯔꯦꯅꯦ ꯍꯌꯦꯡꯗꯣ ꯍꯦꯛꯇ ꯅꯨꯃꯤꯗꯥꯡꯋꯥꯏꯔꯝꯗ ꯂꯥꯛꯑꯒꯦꯅꯦ ꯆꯠꯂꯨꯔꯣꯁꯤꯅꯦ
ꯂꯥꯛꯑꯣ ꯂꯥꯛꯑꯣ ꯆꯥꯅꯤꯡꯕ ꯑꯩꯈꯣꯏꯒꯤ ꯁꯤꯡꯖꯨ ꯕꯣꯔꯥ ꯆꯥ ꯀꯔꯤ ꯀꯔꯥ ꯂꯣꯏ ꯄꯤꯖꯒꯦꯅꯦ
ꯄꯤꯖꯔꯣ ꯑꯗꯨꯗꯤ ꯏꯇꯥꯎ ꯍꯣꯏꯔꯣꯝꯗ ꯂꯥꯛꯄꯅꯤꯅ ꯏꯇꯥꯎꯅ ꯈꯔ ꯀꯣꯡ ꯇꯥꯔꯦꯅ ꯍꯌꯦꯡꯗꯤ
ꯀꯦꯝ ꯈꯟꯒꯅꯨ ꯀꯦꯝ ꯈꯟꯒꯅꯨ ꯅꯇꯥꯎ ꯂꯩꯔꯤ ꯅꯇꯥꯎ ꯂꯩꯔꯤ ꯑꯩ ꯇꯧꯒꯦ ꯑꯩ ꯇꯧ ꯑꯈꯣꯢ ꯅꯪ ꯁꯤꯡꯖꯨ ꯕꯣꯔꯥ ꯒꯥꯏꯗꯨꯗꯤ ꯑꯣꯛꯇ꯭ꯔꯤꯒꯩ ꯄꯤꯖꯒꯦꯅꯦ ꯄꯨꯛ ꯄꯣꯛꯈꯥꯏꯒꯩ ꯄꯤꯖꯒꯦ ꯍꯥꯏꯅꯤꯅꯦ ꯑꯩꯈꯣꯏꯗꯤ
ꯈꯔꯗꯤ ꯄꯤ ꯄꯤꯖ ꯇꯔꯦꯗꯅ ꯏꯇꯥꯎꯅ ꯍꯌꯦꯡꯗꯤ
ꯏꯇꯥꯎꯗꯤ ꯈꯔ ꯌꯥꯝꯁꯨ ꯆꯥꯒꯠꯜꯂꯤꯗꯅ ꯑꯩ ꯂꯣꯏ ꯄꯖꯒꯅꯤ ꯍꯌꯦꯡꯗꯤ
ꯆꯥꯗꯣꯏꯅꯤ ꯈꯔ ꯌꯥꯝ ꯎꯞꯆꯤꯟꯕꯔꯗꯤ ꯌꯥꯕꯣꯟꯗꯦ
ꯐꯔꯦ ꯐꯔꯦ ꯑꯗꯨꯗꯤ ꯍꯌꯦꯡ ꯂꯥꯛꯑꯣ ꯅꯥꯇꯥꯎ ꯊꯝꯃꯒꯦ
ꯍꯌꯦꯡ ꯀꯩꯅꯣꯁ ꯇꯧꯔꯦ ꯊꯝꯃꯒꯦ ꯀꯣꯜ ꯑꯗꯨꯗꯤ
ꯑꯣ ꯑꯧ ꯊꯃꯦ ꯊꯃꯦ
ꯍꯣ ꯍꯣ ꯍꯣ